ꯑꯦ ꯍꯜꯂꯣ
ꯇꯔꯕꯣ
ꯇꯥꯏꯌꯦ ꯇꯥꯏꯌꯦ
ꯀꯩꯇꯧꯔꯤꯅꯣ
ꯍꯧꯖꯤꯛꯇꯤ ꯑꯗꯨꯝ ꯐꯝꯔꯒ ꯂꯩꯑꯌꯦ
ꯑ ꯆꯠꯥꯔꯕꯨ
ꯆꯥꯗ꯭ꯔꯤ ꯅꯣꯏꯗꯤ ꯆꯥꯔꯕ꯭ꯔꯣ
ꯍꯣꯏ ꯆꯔꯦ
ꯀꯔꯤ ꯏꯟꯁꯥꯡꯅ ꯆꯥꯕ꯭ꯔꯥ
ꯀꯥꯡꯪꯁꯣꯏ ꯆꯥꯏꯦ
ꯑꯩꯈꯣꯏ ꯀꯥꯡꯁꯣꯏ ꯆꯥꯕ ꯃꯤ ꯌꯥꯝꯕ ꯃꯥꯜꯂꯤꯦꯀꯣ
ꯍꯣꯏ
ꯀꯥꯡꯁꯣꯏꯒ ꯏꯔꯣꯟ ꯔꯔꯤꯅꯣ ꯑꯗꯨꯒꯨꯝꯕꯗꯣ ꯑꯣꯏ ꯑꯗꯨꯒꯨꯝꯕ ꯆꯥꯕ ꯃꯤ ꯌꯥꯝꯃꯦ ꯍꯧꯖꯤꯛꯀꯥꯟꯁꯦ ꯁꯥꯕꯒꯤ
ꯍꯣꯏ ꯅꯣꯏꯗꯤ ꯍꯌꯦꯡ ꯁꯟꯁꯥ ꯊꯣꯡꯒꯤ
ꯑꯩꯈꯣꯏ ꯄꯥꯈꯪ ꯑꯩꯈꯣꯏꯅ ꯊꯣꯡꯡꯂꯒ ꯂꯩꯌꯦ ꯀꯔꯤꯅ ꯆꯪꯕ ꯈꯪꯗꯦ
ꯑꯣ ꯍꯦꯔꯣꯟ ꯅ ꯊꯣꯡꯕꯗꯤ ꯍꯥꯎꯅꯤꯅ
ꯍꯣꯏ ꯍꯥꯎꯒꯅꯤ ꯊꯣꯡꯕꯗꯤ ꯍꯩꯕꯅꯤ ꯄꯥꯈꯥꯡ ꯈꯣꯏꯅ ꯊꯣꯡꯕ ꯃꯄꯥꯟꯗꯔꯣ
ꯍꯥꯥ
ꯃꯄꯜꯗꯔ ꯌꯨꯝꯗꯔ
ꯌꯨꯝꯗ ꯂꯩꯌꯦ
ꯑꯣ ꯉꯁꯤ ꯁꯥꯟꯅꯕ ꯂꯩꯕ꯭ꯔꯥ ꯂꯩꯇꯕ꯭ꯔꯥ
ꯍꯥꯥ
ꯁꯅꯥꯕ ꯌꯦꯡꯒꯔꯣ
ꯍꯣꯏ ꯌꯦꯡꯗꯣꯏꯅꯦ
ꯇꯒꯅꯤ ꯉꯁꯤꯒꯤ ꯁꯥꯟꯅꯕ ꯂꯩꯕꯗꯣ ꯃꯇꯝꯁꯦ
ꯍꯂꯣ
ꯎꯝ ꯇꯥꯏꯌꯦ ꯇꯌꯦ ꯇꯥꯕꯅꯤ ꯇꯥꯏ
ꯔꯔꯤ ꯇ ꯎꯕ꯭ꯔꯣ
ꯇꯥꯏ ꯇꯥꯕ ꯇꯥꯏ ꯇꯥꯏ
ꯀꯔꯤ ꯇꯧꯕ꯭ꯔꯣ
ꯍꯧꯖꯤꯛ ꯀꯔꯤꯁꯨ ꯇꯧꯗꯦ ꯑꯗꯨꯝ ꯐꯝꯔꯒ ꯋꯥꯔꯤ ꯁꯥꯔꯒ ꯂꯩꯕꯅꯤ ꯎ
ꯋꯥꯔꯤ ꯁꯥꯕ ꯅꯨꯡꯉꯥꯏꯕ꯭ꯔꯣ
ꯋꯥꯔꯤ ꯁꯥꯕ ꯌꯥꯝ ꯅꯨꯡꯉꯥꯏꯕꯅꯦ ꯅꯪꯁꯨ ꯅꯨꯡꯉꯥꯏꯔꯝꯒꯅꯤ ꯋꯥꯔꯤ ꯁꯥꯕꯗꯤ
ꯃꯥꯏ ꯇꯣ ꯍꯥꯏꯣ
ꯑꯪꯄꯥꯡ ꯉꯥꯡꯒꯗꯕꯅꯤ
ꯑꯄꯥ ꯃꯄꯥ ꯉꯥꯡꯁꯨ ꯍꯥꯏꯩꯗꯕꯅꯤꯅꯦꯗꯤ
ꯑꯍ ꯀꯔꯤ ꯀꯔꯤ ꯌꯦꯟꯁꯥꯡꯅ ꯍꯕ꯭ꯔꯣ ꯅꯪꯒꯤꯗꯤ ꯁꯨꯃꯥꯏ ꯅꯉꯥꯡꯒꯗꯕꯅꯤ ꯑꯣ ꯋꯥ ꯂꯩꯇꯔꯥꯗꯤꯀꯣ
ꯍ
ꯁꯨꯃꯥꯏꯅ ꯉꯥꯡꯒꯗꯕꯅꯤ ꯖꯠ ꯆꯖ ꯉꯥꯡꯒꯗꯕꯅꯤ ꯀꯔꯤꯏ ꯏꯟꯁꯥꯡ ꯆꯥꯔꯦ
ꯑꯗꯤ
ꯎꯝ
ꯑꯩ ꯂꯣꯟꯗ ꯈꯪꯗꯦꯗ ꯃꯃꯤꯡꯗꯣ ꯈꯪꯒꯦ ꯄꯪ ꯄꯪ ꯍꯥꯏꯒꯦ
ꯍꯣꯏ ꯍꯣꯏ ꯑꯂꯨ ꯍꯥꯎꯕꯅꯤ ꯑꯂꯨ ꯈ꯭ꯋꯥꯏꯗꯒꯤ ꯍꯧꯕꯅꯤꯀꯣ ꯑꯂꯨꯁꯦ ꯖꯠ ꯖꯠ ꯇꯧꯕ ꯌꯥꯏꯕ ꯑꯥꯂꯨ ꯑꯗꯨ ꯏꯔꯣꯟ ꯇꯧꯕꯁꯨ ꯍꯧꯋꯦ ꯕꯣꯏꯜ ꯇꯧꯔꯒ ꯑꯗꯨꯝ ꯆꯥꯒ ꯊꯥꯛꯄꯁꯨ ꯍꯧꯒꯅꯤ ꯆꯥꯕꯁꯨ ꯍꯧꯕꯅꯤ ꯑꯗꯨꯒ ꯑꯦꯟꯁꯥꯡ ꯀꯣ ꯌꯦꯟꯁꯥꯡ ꯇꯤꯉꯥ ꯄꯇꯥ ꯍꯥꯞꯔꯒ ꯀꯔꯤꯅꯣ ꯑꯩꯈꯣꯏꯒꯤ ꯁꯨꯒ꯭ꯔꯤ ꯍꯥꯏꯕꯗꯣ ꯑꯗꯨꯗ ꯁꯨ ꯉꯥꯔꯤꯗꯣ ꯍꯥꯞ꯭ꯔꯒ ꯑꯁ ꯌꯥꯝ ꯍꯥꯎꯧꯕꯅꯤꯀꯣ ꯃꯩ ꯑꯩꯁꯨ ꯌꯥꯝ ꯊꯥꯛꯄ ꯅꯨꯡꯉꯥꯏꯕꯅꯤ ꯅꯪꯁꯨ ꯍꯥꯎꯔꯝꯒꯅꯤꯑ
ꯍꯋꯦ
ꯍꯣꯏ ꯑꯩꯅ ꯅꯪꯅ ꯄꯥꯝꯕ ꯏꯟꯁꯥꯡ ꯂꯤꯕꯤꯔꯣꯅꯦ ꯑꯩ ꯇꯥꯛꯑꯒꯦ
ꯎꯇꯤꯁꯨ ꯍꯥꯎꯋꯦ ꯎꯇꯤ ꯊꯣꯡꯕ ꯍꯩꯕꯅ
ꯍꯣꯏ
ꯍꯌꯦꯦ
ꯍꯣꯏ ꯊꯨꯡꯕꯤꯒꯔꯣ ꯊꯣꯡꯕꯤꯒꯦ ꯊꯣꯡꯕꯤꯒꯦ ꯀꯣꯏꯕ ꯂꯥꯛꯑꯣ ꯍꯌꯦꯡ ꯀꯣꯏꯕ ꯂꯥꯛꯑꯣ ꯏꯅꯥꯎꯒꯤꯗꯃꯛ ꯑꯗꯨꯗꯤ ꯐꯖꯅ ꯊꯣꯡꯕꯤꯒꯅꯦ
ꯏꯟꯅ ꯅꯠꯇ꯭ꯔꯕꯅꯤꯁ ꯍ ꯌꯥꯝ ꯅꯪ ꯅꯉꯣꯟꯒ ꯍꯜꯂꯂꯝꯒꯅꯤꯗ
ꯑꯣꯏꯅꯗꯣꯏ
ꯉꯁꯁꯤ ꯀꯌꯥꯁꯤ ꯎꯔꯒꯦꯗꯨꯂꯦ
ꯑꯟꯊꯔꯥꯁ ꯔ
ꯀꯨꯟꯊ꯭ꯔꯥ ꯑꯁ ꯏꯆꯦꯅꯤꯅꯦ ꯑꯗꯨꯗꯤ
ꯍꯣꯏꯅꯦ ꯅꯈꯣꯏ ꯋꯥ ꯉꯥꯡꯕ ꯃꯇꯝꯗ ꯑꯩꯗꯤ ꯈꯪꯉꯦ ꯅꯈꯣꯏ ꯑꯉꯥꯡꯅꯤ ꯍꯥꯏꯕ ꯑ ꯑ ꯂꯥꯏꯔꯤꯛ ꯇꯝꯔꯤꯕ꯭ꯔꯣ ꯑꯉꯥꯡꯈꯣꯏꯗꯤ
ꯂꯥꯏꯔꯤꯛ ꯇꯝꯕ ꯂꯣꯏꯔꯦ ꯃꯈꯥꯠ ꯆꯠꯇꯗ꯭ꯔꯦ
ꯑꯣ ꯑꯗꯨ ꯂꯥꯏꯔꯤꯛ ꯇꯝꯕ ꯂꯣꯏꯔꯗꯤ ꯌꯥꯝ ꯅꯨꯡꯉꯥꯏꯅꯦ ꯎꯝ
ꯂꯥꯏꯔꯤꯛ ꯇꯝꯕ ꯂꯣꯏꯔꯒ ꯂꯧ ꯁꯨꯕꯅꯤꯅꯦ
ꯑꯗꯨꯁꯨ ꯌꯥꯝ ꯐꯥꯕ ꯅꯤ ꯑꯗꯨꯁꯨ ꯊꯕꯥꯛꯅꯤ ꯁꯪꯁꯥꯔꯗ ꯑꯁꯤꯁꯨ ꯂꯣꯏꯅꯃꯛ ꯆꯥꯎꯔꯁꯨ ꯄꯤꯛꯂꯁꯨ ꯑꯗꯨ ꯊꯕꯛ ꯈꯥꯛꯛꯇꯅꯦꯕꯀꯣ ꯊꯕꯥꯛꯅꯤ ꯊꯕꯥꯛ ꯆꯥꯎꯔꯁꯨ ꯄꯤꯈ꯭ꯔꯁꯨ ꯑꯩꯈꯣꯏ ꯊꯕꯥꯛ ꯇꯧꯔꯗꯤ ꯎꯄꯥꯏ ꯂꯩꯇꯅ ꯑꯩꯈꯣꯏꯒꯤ ꯄꯨꯛꯒꯤꯗꯃꯛ ꯍꯣꯏ ꯆꯥꯎꯔꯁꯨ ꯄꯤꯛꯔꯁꯨ ꯊꯕꯥꯛꯅꯦ ꯂꯧ ꯂꯧꯗꯗꯤ ꯑꯁ ꯑꯍꯥꯎ ꯑꯍꯥꯎꯕ ꯃꯤꯅ ꯃꯁꯥꯅ ꯇꯧꯕ ꯑꯗꯨꯗꯣ ꯑꯍꯥꯎꯕ ꯌꯦꯟꯁꯥꯡꯗꯣ ꯆꯥꯕ ꯎꯝ ꯉꯝꯕꯅꯤꯅ
ꯍ
ꯌꯦꯟꯗꯤ ꯆꯥꯕ꯭ꯔꯣ
ꯂꯩ ꯆꯥꯏꯌꯦ
ꯑꯗꯨ ꯀꯔꯤ ꯀꯔꯤ ꯁꯥ ꯆꯥꯗꯕ꯭ꯔꯥ ꯀꯔꯤ ꯀꯔꯤ ꯁꯥꯅ ꯆꯥꯕ ꯍꯥꯎ ꯇꯕ꯭ꯔꯥ ꯂꯤꯕꯤꯌꯅꯦ ꯏꯆꯦ
ꯑꯣꯁꯥꯅ ꯍꯥꯎꯋꯏꯅ
ꯑꯣꯞꯁꯅꯥ ꯑ ꯑꯣꯛꯁꯥꯗꯣ ꯀꯃꯥꯏꯅ ꯊꯣꯡꯕ ꯍꯥꯎꯕ꯭ꯔꯥ ꯅꯪꯒꯤꯗꯤ
ꯎꯝ ꯕꯣꯏꯜ ꯇꯧꯕꯗꯨ
ꯍꯣꯏ
ꯍꯥꯎꯗ
ꯑꯣ ꯑꯣꯁꯥ ꯑꯣꯛꯁꯥ ꯕꯨꯔꯥꯜ ꯇꯧꯕ ꯑꯣꯛꯁꯥꯗ ꯁꯨꯒ꯭ꯔꯤ ꯍꯥꯞꯄꯗꯣ ꯅꯪ ꯆꯥꯈ꯭ꯔꯕ ꯄ꯭ꯔꯆꯥꯥꯔꯖꯤꯕ꯭ꯔꯥ
ꯁꯔꯍꯤ ꯍꯥꯎꯥꯎꯦ
ꯍꯥꯎꯋꯦꯀꯣ ꯌꯦꯟꯒ ꯆꯧꯒꯔꯤ ꯀꯩꯅꯣ ꯁꯒꯔꯤ ꯀ ꯉꯥꯛ ꯑꯗꯨꯁꯨ ꯍꯥꯞꯄ ꯑꯁ ꯑꯗꯨ ꯌꯥꯝ ꯍꯥꯎꯕꯅꯦ ꯍꯧꯖꯤꯛꯀꯥꯟ ꯁꯥꯕ ꯃꯇꯝꯗ ꯁꯧꯒ꯭ꯔꯤꯁꯦ ꯁꯥꯗ ꯍꯥꯞꯄ ꯌꯥꯝꯅ ꯏꯁ ꯏꯁꯁꯨ ꯅꯨꯡꯉꯥꯏꯕ ꯆꯥꯕꯁꯨ ꯆꯥꯕ ꯅꯨꯡꯉꯥꯏꯕꯅꯦꯕ ꯃꯍꯥꯎ ꯂꯩꯌꯦꯕꯀꯣ
ꯑꯥ
ꯌꯥꯝ ꯅꯨꯡꯉꯥꯏꯕꯅꯦ ꯁꯧꯒ꯭ꯔꯤꯁꯦ ꯍꯧꯖꯤꯛꯀꯥꯟ ꯆꯥꯕꯁꯦ ꯑꯗꯨ ꯍꯌꯦꯡꯗꯤ ꯀꯔꯤ ꯊꯕꯛ ꯇꯧꯒꯦ ꯂꯩꯒꯦꯔꯥ ꯀꯣꯏꯒꯦꯔꯥ
ꯎ ꯌꯨ ꯁꯦꯡ
ꯅꯨꯡꯉꯥꯏꯌꯦꯀꯣ ꯅꯣꯏꯗꯤꯀꯣ ꯑꯍꯥꯎ ꯑꯍꯥꯎꯕ ꯂꯧꯏ ꯆꯥꯕ ꯐꯪꯉꯦ ꯑꯩꯈꯣꯏꯗꯤ ꯐꯪꯗ꯭ꯔꯦ ꯑꯥꯗ ꯂꯩꯈꯤꯕꯒꯤ ꯍꯧꯖꯤꯛ ꯃꯇꯝꯁꯦ ꯂꯧ ꯆꯠꯄ ꯅꯨꯡꯉꯥꯏꯕ ꯃꯇꯝꯅꯤ
ꯑꯁ ꯋꯥꯕꯀꯣ ꯅꯨꯡꯗꯤ ꯅꯨꯡꯉꯥꯏꯕ ꯋꯥꯁꯨ ꯋꯥꯕ
ꯋꯥꯕꯨꯗꯤ ꯋꯥꯕꯅꯤ ꯑꯗꯨ ꯑꯣꯏꯔꯁꯨ ꯀꯔꯤꯅꯣ ꯃꯇꯝ ꯃꯇꯝꯒꯤ ꯏꯟꯁꯥꯡ ꯀꯣ ꯃꯇꯝ ꯃꯇꯝꯒꯤ ꯆꯥꯕ ꯄꯣꯠ ꯊꯣꯛꯑꯦꯅꯀꯣ ꯑꯩꯈꯣꯏꯅ ꯇꯧꯕꯗꯣ ꯑꯗꯨꯒꯤ ꯑꯁ ꯑꯁ ꯅꯨꯡꯉꯥꯏꯕ ꯃꯇꯝꯅꯤ ꯍꯧꯖꯤꯛꯀ ꯍꯧꯖꯤꯛ ꯃꯇꯝꯁꯦ ꯋꯥꯔꯁꯨꯀꯣ ꯆꯥꯕꯗꯣ ꯑꯍꯥꯎ ꯑꯍꯥꯎꯕ ꯃꯁꯥꯅ ꯇꯧꯕ ꯇꯧꯈꯤꯕ ꯃꯁꯥꯅ ꯑꯗꯨꯝ ꯊꯣꯛꯑꯦꯕ ꯑꯗꯨ ꯃꯇꯝ ꯑꯣꯏꯕꯤꯒꯤ ꯑꯁ ꯅꯨꯡꯉꯥꯏꯕ ꯃꯇꯝꯅꯤ ꯍꯧꯖꯤꯛ ꯃꯇꯝꯁꯦ
ꯑ ꯏꯗ ꯅ ꯀꯔꯤꯁꯨ ꯑꯣꯕ
ꯑꯩꯗꯤ ꯅꯠꯇꯦꯗꯤ ꯀꯔꯤꯁꯨ ꯇꯧꯗ꯭ꯔꯤ ꯑꯗꯨꯝ ꯆꯥꯔꯒꯨꯝ ꯔꯒ ꯌꯨꯝꯗ ꯑꯗꯨꯝ ꯂꯩ ꯊꯕꯛꯅꯤ ꯍꯥꯏꯅ ꯊꯕꯛ ꯇꯧꯕꯁꯦ ꯍꯧꯖꯤꯛꯀꯥꯟ ꯊꯕꯛꯁꯦ
ꯑꯁꯤ ꯌꯥꯝꯅ
ꯑꯉꯥꯡꯈꯣꯏꯅ ꯆꯥꯛ ꯌꯦꯟꯁꯥꯡ ꯊꯣꯡꯕꯤꯔꯒ ꯆꯥꯔꯒ ꯅꯆꯦꯗꯤ ꯑꯗꯨꯝ ꯂꯩꯔꯤꯌꯦ ꯍꯧꯖꯤꯛꯀꯥꯟꯗꯤ
ꯋꯥꯔꯤꯁꯨ ꯅꯪꯒꯨꯝꯕ ꯂꯩꯅꯤꯡꯉꯤꯅꯦ ꯅꯪꯒꯨꯝꯅ
ꯅꯅꯥꯎꯄꯥꯗꯤ ꯑꯗꯨꯝ ꯂꯩꯈꯤꯅꯤ ꯂꯩꯈꯤꯅꯤ
ꯑ ꯁꯤꯁꯤꯡꯒꯔ
ꯃꯥ ꯃꯈꯣꯏ ꯃꯈꯣꯏ ꯍꯣꯏ ꯑꯇꯩꯒꯤ ꯑꯇꯩꯒꯤ ꯋꯥ ꯉꯥꯡꯒꯅꯨ ꯍꯥꯏꯌꯦꯦ
ꯀꯒꯤ ꯋꯥ ꯉꯥꯡꯈꯅꯣ
ꯍꯥꯏꯕꯗꯤ ꯑꯩꯈꯣꯏꯒꯤ ꯂꯣꯟ ꯅꯠꯇꯕ
ꯎꯝ ꯑꯣ
ꯑꯃꯅꯤ ꯑꯃꯅꯤ
ꯑꯕꯁꯤꯈꯔꯤ ꯁ ꯆꯔꯦ
ꯑꯩꯈꯣꯏꯗ
ꯎꯝ
ꯎ ꯑꯩꯈꯣꯏ ꯄꯥꯈꯪꯈꯣꯏ ꯑꯉꯥꯡꯈꯣꯏ ꯀꯔꯤ ꯊꯣꯡꯕ꯭ꯔꯥ ꯈꯪꯗ꯭ꯔꯦ ꯃꯆꯦ ꯌꯦꯡꯕꯤꯗ꯭ꯔꯦ
ꯄꯗꯔꯤꯕ ꯍꯧꯖꯤ ꯍꯣ
ꯆꯥꯗ꯭ꯔꯤ ꯑꯩꯈꯣꯏꯗꯤ ꯄꯨꯡ ꯃꯥꯄꯜ ꯃꯉꯥ ꯇꯔꯨꯛ ꯇꯔꯦꯠ ꯅꯤꯄꯥꯜ ꯅꯤꯄꯥꯜ ꯅꯤꯄꯥꯜ ꯃꯈꯥꯏ ꯍꯧꯖꯤꯛ ꯄꯨꯡ ꯀꯌꯥ ꯇꯥꯔꯕ꯭ꯔꯥ
ꯔꯤꯄꯟ ꯃꯈꯥ
ꯑ ꯇꯔꯥ ꯇꯔꯥꯃꯄꯜꯗ ꯊꯣꯛ ꯆꯥꯒꯅꯤ ꯑꯩꯈꯣꯏꯗꯤ ꯃꯇꯝ ꯌꯧꯒꯗꯧꯔꯦ ꯊꯣꯡꯂꯒ ꯂꯩꯔꯤꯌꯦ
ꯑꯝ
ꯑꯩꯗꯤ ꯌꯦꯡꯗꯕꯅꯤ ꯁꯥꯟꯅꯕ ꯑꯩꯗꯤ ꯄꯥꯝꯗꯕꯀꯣ ꯑꯗꯨꯒꯤ ꯌꯦꯡꯗꯕꯅꯤ
ꯑꯩꯗꯤꯅꯪ ꯍꯃ ꯅꯨꯡꯉꯥꯏꯅꯦ
ꯌꯦꯡꯕ ꯅꯨꯡꯉꯥꯏꯔꯦ ꯍꯥꯏꯌꯦ ꯑꯉꯥꯡ ꯃꯇꯗꯗꯤ ꯑꯩꯁꯨ ꯌꯥꯝꯅ ꯀꯣ ꯄꯥꯝꯕꯅꯤ ꯑꯗꯨ ꯑꯍꯟ ꯑꯣꯏꯕ ꯃꯇꯝꯗ ꯌꯦꯡꯕ ꯀꯩꯅꯣ ꯑꯩ ꯍꯧꯖꯤꯛ ꯃꯇꯥꯗꯤ ꯄꯥꯝꯗ꯭ꯔꯦꯕ ꯑꯉꯥꯡꯅꯗꯤ ꯑꯗꯨꯝ ꯌꯦꯡꯕꯅꯦ
ꯑꯁꯥꯟꯅꯤꯁꯨ ꯍꯧꯖꯤ ꯑꯁꯥꯟ ꯅꯣꯏ ꯌꯦꯡꯉꯦ ꯌꯥꯝ ꯌꯦꯡꯉꯦ
ꯑ ꯍꯣꯏ ꯍꯣꯏ ꯍꯧꯖꯤꯛ ꯃꯇꯝꯗꯤ ꯑꯍꯥꯟꯕ ꯌꯥꯝ ꯍꯪꯉꯤꯉꯤ ꯑꯗꯨꯕꯨ ꯑꯩꯅ ꯄꯥꯝꯗꯕꯒꯤꯅꯤ
ꯎꯝ
ꯅꯨꯡꯉꯥꯏꯕꯅꯦ ꯌꯦꯡꯒꯗꯤꯀꯣ
ꯎꯝ
ꯌꯦꯡꯉꯗꯤ ꯑꯗꯨꯝ ꯌꯦꯡꯕ ꯅꯨꯡꯉꯥꯏꯒꯅꯤ ꯇꯥꯕ꯭ꯔꯥ
ꯑꯩꯈꯣꯏ ꯂꯣꯟ ꯅꯠꯇꯕꯅꯤꯅ ꯋꯥ ꯉꯥꯡꯕꯁꯨ ꯑꯁ ꯂꯩꯇꯦꯅꯦ
ꯍꯣꯏ ꯄꯥꯡ ꯄꯥꯡ ꯉꯥꯡꯒꯗꯕꯅꯤ ꯂꯣꯟ ꯂꯣꯟꯗꯣ ꯋꯥꯔꯁꯨꯀꯣ ꯑꯣ ꯍ ꯂꯣꯟꯅꯁꯨ ꯑꯗꯨꯝ ꯉꯥꯡꯉꯦ ꯑꯗꯨꯝ ꯉꯥꯡꯕ ꯃꯇꯝꯗ ꯍꯩꯔꯛꯀꯅꯤꯅꯀꯣ
ꯎ ꯅꯪꯗꯤ ꯅꯪꯗꯤ ꯌꯥꯝ ꯍꯩꯔꯝꯃꯦ
ꯍꯩꯇꯦ ꯑꯩꯁꯨ ꯑꯗꯨꯝ ꯑꯩꯁꯨ ꯑꯗꯨꯝ ꯉꯥꯡꯂꯗꯤ ꯍꯩꯒꯅꯤ ꯍꯥꯏꯕ ꯋꯥꯈꯜ ꯂꯩꯕꯤꯒꯤꯀꯣ ꯑꯗꯨꯝ ꯄꯥꯡ ꯄꯥꯡ ꯉꯥꯡꯕꯅꯤ ꯎ ꯇꯥꯕ꯭ꯔ
ꯇꯥꯏꯑ ꯌꯥꯝ ꯍꯩꯑ ꯇꯥꯕꯁꯨ ꯅꯨꯡꯉꯥꯏꯌꯦ ꯅꯪ ꯈꯣꯟꯖꯦꯜꯦꯜꯗꯣ ꯑ ꯁ꯭ꯋꯥꯏ ꯁ꯭ꯋꯥꯏ ꯂꯑꯣꯦ ꯊꯝꯃꯣꯣꯏꯗ ꯁ꯭ꯋꯥꯏ ꯆꯋ ꯂꯑꯣꯦ
ꯍꯣꯏ ꯑꯣꯏꯔꯝꯒꯅꯤ ꯃꯆꯦꯒꯤ ꯋꯥ ꯑꯗꯨꯝ ꯉꯥꯡꯕ ꯇꯥꯛ ꯇꯥꯛꯑꯣ ꯇꯥꯛꯑꯣ ꯑꯗꯨꯗꯤ
ꯑꯩ ꯈꯨꯟꯖꯣꯗꯤ ꯕ ꯅꯨꯡꯉꯥꯏꯗ꯭ꯔꯤꯕꯣ
ꯑꯁ ꯅꯨꯡꯉꯥꯏꯕꯅꯦ ꯌꯥꯝ ꯅꯨꯡꯉꯥꯏꯕꯅꯦ ꯉꯥꯡꯉꯣ
ꯎꯝ
ꯇꯥꯒꯦ
ꯅꯪ ꯏꯁꯩꯗꯤ ꯍꯩꯕ꯭ꯔꯣ
ꯏꯁꯩ ꯍꯩꯇꯦ ꯑꯗꯨ ꯏꯁꯩꯗ ꯑꯗꯨꯝ ꯁꯛꯄ ꯂꯩꯌꯦꯅ ꯍꯥꯏꯔꯣ ꯇꯥꯔꯒꯦ ꯍꯥꯏ ꯄꯩꯁꯩ ꯂꯩꯌꯦꯅꯀꯣ ꯍꯒꯤ ꯃꯨꯕꯤꯗꯣ ꯑꯣꯂꯦꯟ ꯈꯣꯏꯒ ꯃꯟꯗꯥ ꯈꯣꯏꯒ ꯀꯝꯂꯥ ꯈꯣꯏꯒ ꯃꯨꯚꯤ ꯂꯩꯅꯃꯗꯣ
ꯑꯝ
ꯑꯗꯨ ꯃꯨꯚꯤꯒꯨꯝꯅ ꯅꯪꯅ ꯍꯥꯏꯔꯣꯅꯦ ꯑꯩꯅ ꯇꯥꯔꯒꯅꯦ ꯍꯥꯏꯕꯗꯣ ꯏꯁꯩ ꯂꯩꯅ ꯑꯗꯨꯒꯨꯝꯅ
ꯁꯦꯟꯇꯦꯛ ꯑꯃ ꯁꯛꯎꯅꯦ ꯁꯦꯟꯇꯦꯛ
ꯅꯪꯅ ꯁꯥꯛꯄꯤꯔꯣ ꯑꯩꯅ ꯇꯥꯔꯒꯦ ꯑꯩ ꯁꯛꯄ ꯍꯩꯇꯦ ꯑꯩꯈꯣꯏꯒꯤ ꯂꯣꯟꯗ ꯖꯦ
ꯑꯩꯅ ꯁꯛꯆꯕꯁꯦ ꯔꯣꯃꯥꯟ
ꯑꯩꯗꯤ ꯍꯧꯖꯤꯛꯀꯥꯟꯒꯤ ꯃꯈꯣꯏꯒꯤ ꯁꯤꯅꯤꯃꯥꯁꯦ